ꯇꯥꯏ ꯀꯣ
ꯑ ꯇꯥꯏ ꯆꯥꯛ ꯆꯥꯔꯕꯣ
ꯆꯥꯗ꯭ꯔꯤ
ꯄꯥꯎꯒ ꯐꯥꯎꯅꯗꯕ ꯀꯨꯏꯔꯦꯗꯥ
ꯁ
ꯀ‌ꯦꯗꯧ ꯀꯦꯗꯧꯔꯤꯅꯣ ꯑꯣ
ꯑꯗꯨꯝ ꯐꯝꯔꯒ ꯂꯩꯕꯅꯦ ꯌꯨꯝꯗ ꯂꯩꯔꯒ ꯂꯩꯕꯅꯦ
ꯑꯝ
ꯀꯔꯤꯁꯨ ꯇꯧꯅꯤꯡꯉꯥꯏ ꯂꯩꯇꯕꯗꯨ
ꯎꯝ ꯑꯩꯈꯣꯏꯗꯤ ꯑꯩꯈꯣꯏ ꯑꯅꯤꯗꯤ ꯄ꯭ꯔꯤꯈꯥꯒ ꯂꯩꯥꯔꯒ ꯊꯕꯛꯒ ꯂꯨꯇꯦ
ꯀꯔꯤ ꯇꯥꯎꯅꯤꯡꯉꯥꯏꯁꯨ ꯂꯩꯥꯇꯦ ꯑꯗꯨꯝ ꯂꯩꯔꯦ ꯑꯩꯈꯣꯏꯗꯤ ꯍꯣꯏ ꯏꯅꯦꯁꯦ ꯕꯣꯜꯒ ꯑꯃꯨꯛ ꯂꯦꯡꯂꯒ ꯑꯩꯗꯤ ꯑꯩꯈꯣꯏ ꯑꯅꯤ ꯂꯥꯏꯔꯤꯛ ꯂꯥꯏꯕꯗꯣ ꯑꯗꯨ ꯐꯥꯎ ꯄꯥꯗ꯭ꯔꯦ ꯕ꯭ꯌꯨꯇꯤ ꯑꯦꯟ ꯗ ꯕꯤꯁꯀꯤ ꯋꯥꯔꯤ ꯈꯛꯇ ꯑꯗꯨꯝ ꯄꯥꯏ ꯏꯁꯥ ꯑꯗꯨꯝ ꯂꯤꯔꯒ ꯂꯥꯛꯑꯒ ꯑꯩꯈꯣꯏ ꯑꯩꯒꯤ ꯏꯅꯥꯎ ꯅꯨꯄꯥꯁꯦ ꯅꯪꯗꯤ ꯉꯥꯎꯕ꯭ꯔꯥ ꯍꯥꯏꯔ
ꯑꯃꯗꯤ ꯂꯣꯏꯈ꯭ꯔꯦ ꯑꯩꯗꯤ
ꯑꯗꯨꯐꯥꯎ ꯄꯥꯗꯦ ꯑꯩꯁꯦ ꯍꯣꯏ ꯍꯣꯏ ꯑꯗꯨꯃꯥꯏꯅꯗꯤ
ꯑꯃꯨꯛꯀ ꯆꯠꯅꯤꯡꯕꯅ ꯂꯣꯏꯔꯦ ꯑꯩꯗꯤ
ꯎꯝ ꯑꯔꯣꯏꯕ ꯅꯨꯃꯤꯠꯇ ꯆꯠꯁꯦ
ꯆꯠꯁꯦ
ꯑꯣꯐꯥꯔꯒ ꯄꯤꯔꯗꯤ ꯅꯨꯡꯉꯥꯏꯅꯤꯀꯣ ꯎꯝ ꯆꯥꯗꯦ ꯆꯥꯝꯐꯨꯠ ꯆꯥꯕ ꯎꯝ
ꯄꯤꯗꯧꯕꯨꯗꯤ ꯃꯥꯥꯟꯗꯦ
ꯍꯣꯡꯗꯤ ꯍꯣꯡꯉꯤꯗ ꯁꯤꯗꯤ
ꯑꯗꯨꯝ ꯍꯣꯡꯉꯦ ꯍꯣꯏ ꯎꯝ
ꯎꯝ ꯍꯥꯏꯕꯗꯤ ꯅꯍꯥꯟ ꯕꯨꯛ ꯐꯤꯌꯥꯔ ꯂꯥꯛꯑꯁꯨ ꯀꯣ
ꯎꯝ
ꯃꯣꯏꯒ ꯃꯅꯥꯗꯦ ꯃꯕꯨꯛ ꯐꯤꯌꯥꯔ ꯂꯥꯏꯔꯒ ꯑꯗꯨꯝ ꯇꯥꯡꯂꯒ ꯌꯣꯜꯂꯅꯤ ꯑꯩꯗꯤ ꯅꯍꯥꯟ ꯕꯨꯛ ꯐꯤꯌꯥꯔ ꯂꯩꯕ ꯃꯣꯏ ꯌꯣꯟꯕ ꯅꯨꯄꯥ ꯑꯅꯤ ꯂꯥꯛꯌꯦꯕꯀꯣ ꯃꯣꯏꯒ ꯈꯔ ꯑꯩꯗꯤ ꯋꯥ ꯉꯥꯡꯕꯅꯦ ꯑꯩꯗꯣ ꯎꯝ ꯑꯩꯈꯣꯏꯒꯤ ꯀꯣꯂꯦꯖ ꯃꯨꯃꯥꯡꯗ ꯕꯨꯛ ꯐꯤꯌꯥꯔ ꯑꯃ ꯂꯩꯌꯦ ꯑꯗꯨꯒ ꯁꯤ ꯔꯦꯟ ꯂꯩꯃꯤꯟꯅꯕ ꯅꯨꯄꯤ ꯑ ꯑꯗꯨ ꯑꯗꯨ ꯅꯨꯃꯤꯠꯇꯅ ꯑꯗꯨꯗꯤ ꯇꯣꯡꯉꯥꯜꯂꯦ ꯑꯗꯣ ꯑꯃ ꯑꯃꯨꯛꯀ ꯇꯧꯔꯥꯛꯄꯀꯣ ꯑꯩꯅ
ꯑꯥ
ꯐꯤꯌꯥꯔ ꯆꯠꯄ ꯀꯥꯟꯗ ꯑꯩ ꯕꯨꯛ ꯑꯍꯨꯝ ꯂꯥꯎꯋꯦ ꯂꯥꯎꯔꯀꯥꯟꯗ ꯀꯌꯥꯅꯣ ꯍꯥꯏꯔꯀꯥꯟꯗ ꯃꯣꯏꯁꯦ ꯑꯥ ꯑꯗꯨ ꯕꯦꯛꯇ ꯃꯃꯥꯜ ꯏꯕ ꯂꯩꯑꯦꯗꯅ ꯑꯗꯨꯗ ꯌꯦꯡꯂꯒ ꯍꯥꯏꯌꯦꯕ ꯋꯥꯅꯤꯗ ꯃꯣꯏꯁꯦ
ꯑꯣ
ꯑꯗꯨꯅ ꯑꯩꯅ ꯀꯔꯤꯒꯤꯅꯣ ꯕꯨꯛ ꯐꯦꯌꯥꯔ ꯀꯥꯏꯅ ꯀꯔꯤꯒꯤ ꯃꯃꯥꯜ ꯃꯃꯥꯜ ꯢꯔꯒ ꯍꯥꯏꯔ ꯁꯤꯗꯤ ꯕꯨꯛ ꯐꯤꯌꯥꯔ ꯅꯠꯇꯦ ꯑꯣꯜ ꯏꯁꯇꯣꯛꯁꯤꯡꯗꯣ ꯌꯣꯟꯕ꯭ꯔꯥꯅ ꯑꯩꯗꯤ ꯍꯥꯡꯕꯅꯦ ꯑꯗꯨꯒ ꯃꯣꯏꯒ ꯋꯥ ꯉꯥꯡꯅꯤꯉꯥꯏ ꯂꯩꯥꯏꯇꯦꯕꯀꯣ ꯑꯗꯨꯒ ꯂꯤꯁꯤꯡ ꯑꯃ ꯇꯥꯔꯦ ꯑꯗꯨꯗ ꯑꯥ ꯂꯤꯁꯤꯡ ꯃꯃꯜꯗꯣ ꯌꯦꯡꯂꯒ ꯃꯣꯏꯅ ꯍꯥꯏꯔꯛꯄꯒꯤꯀꯣ ꯂꯤꯁꯤꯡ ꯑꯃ ꯇꯥꯔꯦ ꯍꯥꯏꯔꯀꯥꯟꯗ ꯀꯔꯤ ꯀꯔꯤꯒꯤꯅꯣ ꯅꯣꯏꯗꯤ ꯕꯨꯛ ꯐꯤꯌꯥꯔꯅ ꯀꯥꯏꯅ ꯀꯔꯤ ꯃꯃꯜꯗꯣ ꯌꯣꯜꯂꯤꯗꯤ ꯑꯩꯈꯣꯏꯗꯤ ꯑꯗꯨꯗꯤ ꯑꯣꯟꯂꯥꯏꯟꯗ ꯇꯥꯎꯕ ꯁꯔꯨꯛꯅ ꯌꯥꯝ ꯐꯥꯏꯌꯦꯅ ꯀꯣ ꯃꯣꯏꯗ ꯍꯥꯏꯔꯒ ꯑꯗꯨꯗꯤ ꯇꯥꯕꯤꯔꯛꯀꯦ ꯑꯃꯨꯛꯀ ꯍꯥꯏꯔꯛꯑꯦ ꯔꯒ ꯑꯁ ꯇꯥꯕꯤꯔꯛꯅꯨ ꯌꯥꯔꯦꯅ ꯑꯩꯅ ꯍꯥꯏꯔꯒꯥꯟꯗ ꯏꯆꯥꯟ ꯏꯆꯥꯟꯅ ꯑꯩꯕꯨ ꯀꯥꯎꯔꯛꯑꯦ ꯑꯗꯨꯒ ꯑꯩꯅ ꯑꯁ ꯌꯥꯔꯦꯅ ꯑꯗꯨꯝ ꯆꯠꯂꯦ ꯑꯩꯗꯤ ꯃꯣꯏ ꯃꯣꯏ ꯃꯣꯏꯁꯦ ꯀꯔꯤꯔ ꯈꯪꯗꯦ ꯃꯃꯥꯒ ꯕꯦꯛ ꯕꯦꯛꯇ ꯍꯦꯡꯕ ꯋꯥꯅꯤꯗ ꯕꯨꯛ ꯐꯤꯌꯥꯔꯅꯤ
ꯅꯍꯥꯟꯁꯨ ꯑꯩ ꯑꯩꯁꯨ
ꯃꯥꯂꯦ ꯃꯣꯏꯁꯦ
ꯁꯦꯀꯦꯟ ꯍꯦꯟ ꯁꯦꯀꯦꯟ ꯍꯦꯟ ꯈꯥꯟꯒꯦ ꯆꯠꯄꯅꯦꯕ
ꯎꯝ
ꯑꯗꯨꯗ ꯕꯨꯛ ꯌꯣꯟꯕꯗ ꯎꯕ ꯕꯨꯛ ꯐꯤꯌꯥꯔ ꯂꯩꯕꯗꯣ ꯑꯗꯣ ꯑꯩꯁꯨ ꯆꯥꯡꯉꯛꯑꯦ ꯆꯥꯉꯒ ꯑꯃꯗ ꯆꯍꯨꯝ ꯆꯍꯨꯝ ꯍꯦꯜꯂꯦ ꯃꯆꯥ ꯑꯣꯏꯔꯁꯨ
ꯍꯨꯝ
ꯑꯗꯨꯒꯤ ꯂꯥꯎꯗꯕꯤꯗ ꯆꯠꯄꯅꯦ ꯑꯩꯁꯨ
ꯍꯥꯏꯕꯗꯤ ꯕꯨꯛ ꯐꯤꯌꯥꯔꯅꯦ ꯀꯥꯏꯅꯀꯣ ꯕꯨꯛ ꯐꯤꯌꯥꯔꯗꯤ ꯈꯔ ꯑꯗꯨꯒꯤꯅꯦ ꯈꯔ ꯍꯣꯡꯕ ꯇꯥꯏ ꯍꯥꯏꯕꯅꯤꯗ ꯕꯨꯛ ꯐꯤꯌꯔꯗꯤ ꯇꯪꯈꯥꯏ ꯇꯪꯈꯥꯏꯁꯨ ꯑꯗꯨ ꯍꯣꯡꯕ ꯌꯥꯏ ꯍꯥꯏꯕꯅꯤꯗ ꯑꯩꯅ ꯍꯥꯏꯕꯗꯤ ꯃꯃꯥꯜꯒ ꯌꯦꯡꯉꯒ ꯕꯨꯛ ꯐꯤꯌꯥꯔꯅꯤ ꯍꯥꯏꯔꯗꯤ ꯑꯗꯨꯗꯤ ꯑꯣꯜ ꯏꯁꯇꯣꯞꯁꯤꯡ ꯅꯠꯇ꯭ꯔꯒ ꯑꯣꯜ ꯢ꯭ꯁꯇꯣꯛ ꯑꯣꯜ ꯢ꯭ꯁꯇꯣꯛ ꯈꯔ ꯑꯥ ꯍꯣꯡꯉꯦꯅꯦ ꯃꯣꯏꯗꯤ ꯀꯔꯤꯔ ꯈꯪꯗꯦ ꯑꯃꯨꯛꯀ ꯕꯤꯖꯤꯅꯦꯁ ꯇꯥꯎꯕ ꯃꯥꯜꯂꯦ ꯑꯗꯨꯒ ꯃꯣꯏ ꯃꯤ ꯃꯤꯌꯥꯝ ꯗꯣ ꯂꯥꯎ ꯂꯥꯎꯗꯕꯤꯗ ꯌꯥꯝꯅ ꯆꯠ ꯆꯠꯅꯕ ꯃꯥꯜꯂꯦ ꯑꯗꯨꯗꯨꯀꯣ ꯃꯤꯁꯨ ꯌꯥꯝꯗꯦ ꯈꯪꯕꯒꯤ ꯑꯣꯏꯔꯝꯒꯅꯤ
ꯃꯣꯏ ꯄꯩꯁꯥ ꯄꯥꯝꯕꯒꯤ ꯇꯧꯔꯝꯕꯁꯨ ꯌꯥꯏ
ꯑꯗꯨꯒꯤꯅꯤ ꯑꯗꯨꯒꯤ ꯑꯣꯏꯔꯝꯅꯤ ꯒꯤꯅ ꯑꯩꯈꯣꯏꯒꯤ ꯀꯣꯂꯦꯖ ꯃꯃꯥꯡꯗ ꯑꯃ ꯑꯥꯔꯠꯁꯀꯤ ꯅꯠꯇꯦ ꯗ꯭ꯔꯣꯋꯤꯡꯒꯤ ꯂꯥꯏꯌꯦꯗꯅ ꯀꯣꯂꯦꯖ ꯑꯃ ꯑꯗꯨꯒꯤ ꯃꯃꯥꯡꯗ ꯐꯝꯕꯀꯣ
ꯑꯣ ꯍ ꯍ
ꯑꯗꯨꯒ ꯑꯩꯈꯣꯏ ꯆꯠꯄ ꯃꯐꯝꯁꯦ ꯑꯩꯁ ꯌꯥꯝ ꯅꯨꯡꯉꯥꯏꯌꯦ
ꯎꯝ ꯉꯥꯏꯌꯦ ꯕꯨꯛꯁꯨ ꯌꯥꯝꯃꯦ ꯐꯖ ꯐꯖꯕꯁꯨ ꯌꯥꯝ ꯂꯩ
ꯑꯗꯨꯒꯤꯅꯤ ꯑꯗꯨ ꯃꯈꯜ ꯃꯈꯜ ꯂꯩꯑꯦꯕ ꯃꯈꯜ ꯃꯈꯜ ꯂꯩꯗꯣ ꯑꯗꯨꯒꯤꯅꯦ ꯌꯥꯝ ꯆꯥꯎꯔꯒ ꯂꯥꯏꯕꯗꯣ ꯅꯨꯡꯉꯥꯏꯌꯦꯅ
ꯌꯥꯝ ꯂꯥꯎꯈ꯭ꯔꯕ ꯃꯥꯜꯂꯦ ꯚꯤꯗꯤꯑꯣ
ꯑꯗꯨ ꯑꯗꯨꯒꯤꯅꯦ ꯑꯗꯨꯒ ꯑꯩꯈꯣꯏ ꯑꯅꯤ ꯆꯠꯄ ꯅꯨꯃꯤꯠꯇꯁꯨ ꯑꯗꯨꯁꯨ ꯑꯍꯥꯟꯕꯅꯤꯅ ꯑꯗꯨ ꯑꯣꯏꯔꯁꯨ ꯑꯉꯥꯡꯁꯤꯡꯒꯤ ꯇꯦꯕꯜꯗꯣ ꯍꯥꯡꯉꯒ ꯂꯩꯕꯗꯣ ꯑꯗꯨꯒ ꯗꯤꯁꯀꯣꯕꯔꯤ ꯑꯗꯨ ꯁꯦꯞꯇꯨꯁꯨ ꯂꯣꯏ ꯆꯠꯈ꯭ꯔꯕꯗꯣ
ꯄꯨꯕꯨꯗꯤ ꯄꯨꯔꯥ ꯄꯨꯔꯛꯄ ꯃꯥꯂꯦ ꯃꯣꯏ ꯃꯄꯥꯟꯗ ꯀꯔꯤ ꯑꯗꯨ ꯑꯣꯏꯔꯁꯨ ꯃꯣꯏꯗꯣ ꯂꯣꯏꯗꯧ ꯃꯥꯜꯗꯦꯕ ꯍꯥꯏꯗꯤ
ꯑꯗꯨꯒꯤꯅꯦ
ꯉꯔꯥꯡꯒꯤꯗꯣ ꯌꯥꯝ ꯌꯥꯝꯗꯦꯕ
ꯑꯣ ꯑꯗꯨꯒꯤ ꯑꯣꯏꯔꯝꯅꯤ ꯑꯩꯈꯣꯏ ꯑꯔꯣꯏꯕ ꯅꯨꯃꯤꯠ ꯇꯒꯨꯝꯕ ꯆꯠꯂꯗꯤ ꯈꯔ ꯉꯥꯟꯅ ꯆꯠꯂꯗꯤ ꯐꯥꯒꯅꯤ ꯍꯥꯏꯅ ꯑꯩꯗꯤ ꯈꯜꯂꯦ
ꯍꯟꯅꯁꯨꯗꯨꯝ ꯑꯩ ꯑꯗꯨꯝ ꯌꯥꯔꯤꯕꯅꯤ
ꯎꯝ ꯑꯩꯅ ꯎꯝ ꯈꯪꯅꯕ ꯅꯨꯄꯥꯁꯨ ꯃꯥꯁꯨ ꯆꯠꯅꯤꯡꯉꯦ ꯍꯥꯏꯌꯦ
ꯆꯠꯄ ꯌꯥꯏꯅ
ꯎꯝ ꯑꯗꯨꯒ ꯑꯔꯣꯏꯕ ꯅꯨꯃꯤꯠꯇ ꯑꯩꯈꯣꯏ ꯑꯍꯨꯝ ꯆꯠꯂꯁꯦꯅ ꯑꯩ ꯍꯥꯏꯈ꯭ꯔꯕꯅꯤ
ꯎꯝ ꯅꯣꯏ ꯅꯣꯏ ꯑꯅꯤ ꯈꯛꯇ ꯆꯠꯅꯤꯡꯕ꯭ꯔꯥ
ꯅꯪ ꯊꯥꯔ ꯋꯦꯜ ꯑꯣꯏꯅ ꯆꯠꯂꯣ
ꯏꯀꯥꯏꯍꯦ ꯑꯗꯣ ꯆꯠꯅꯤꯡꯕ ꯥꯏꯀꯥꯏꯅꯤꯡ ꯏꯀꯥꯏꯅ ꯏꯀꯥꯏꯕ ꯅꯠꯇꯦ ꯑꯗꯨꯝ ꯊꯥ꯭ꯔꯗ ꯋꯤꯜ ꯑꯣꯏꯅꯤꯡꯗꯕꯀꯣ
ꯅꯪꯒꯤ ꯑꯗꯨꯗꯤ ꯅꯨꯄꯥ ꯑꯃ ꯊꯤꯔꯣ ꯁꯇꯦꯇꯁꯇ ꯍꯥꯕ꯭ꯔ ꯑꯗꯨꯒꯤ ꯅꯨꯃꯤꯠ ꯈꯛꯇꯒꯤ ꯇꯧꯕꯤꯌꯣꯅꯀꯣ
ꯊꯤꯔꯒꯦ
ꯊꯤꯔꯣ ꯑꯗꯨꯒ ꯏꯃꯥꯟꯅꯕꯤ ꯑꯃ ꯇꯔꯥ ꯐꯥꯕꯤꯗꯣ ꯆꯥꯎꯔꯒ ꯈꯣꯏ ꯍꯣꯁꯇꯦꯜ ꯂꯩꯃꯤꯟꯅꯕ ꯅꯨꯄꯤꯗꯣ ꯅꯣꯏ ꯅꯣꯏ ꯉꯁꯤ ꯀ ꯀ ꯀꯥꯏꯗ ꯆꯠꯀꯦꯅ ꯀꯣꯜ ꯇꯧꯔꯛꯄ
ꯎꯝ
ꯑꯗꯨꯅ ꯑꯩ ꯉꯁꯤ ꯅꯪꯒꯤ ꯃꯤꯡ ꯍꯥꯏꯔꯒ ꯑꯩꯈꯣꯏ ꯑꯅꯤ ꯕꯨꯛ ꯐꯦꯌꯔꯒ ꯆꯠꯂꯦ ꯍꯥꯏꯔ ꯀꯥꯟꯗ ꯑ꯭ꯁ ꯑꯃꯨꯛꯀ ꯆꯠꯂꯗꯤ ꯃꯥꯒꯤꯁꯨ ꯂꯩꯕꯤꯌꯣ ꯍꯥꯏꯌꯦ ꯍꯥꯏꯌꯦ ꯄꯩꯁꯥ ꯄꯤꯒꯦ ꯍꯥꯏꯌꯦ ꯑꯗꯨ ꯅꯪ ꯅꯪꯅ ꯄꯥꯅꯤꯡꯕ ꯕꯨꯛꯇꯤ ꯑꯩꯈꯣꯏ ꯈꯥꯡꯒ ꯑ ꯍꯥꯏꯔ ꯀꯥꯟꯗ ꯅꯪ ꯈꯥꯡꯉꯗꯨꯗꯤ ꯊ꯭ꯔꯤꯂꯔ ꯊ꯭ꯔꯤꯜꯂꯔꯒꯨꯝꯕꯔꯣ ꯑꯦꯗꯚꯦꯟꯆꯔꯁꯀꯨꯝꯕꯔꯣ ꯍꯥꯏꯔ ꯀꯥꯟꯗ ꯍꯣꯏ ꯅꯪ ꯈꯥꯡꯉꯤ ꯁꯤꯗꯤ ꯍꯥꯏꯔꯒ ꯑꯩꯗꯤ ꯌꯦꯡꯕ ꯉꯝꯗꯦ ꯑꯩꯈꯣꯏ ꯅꯤ ꯐꯥꯎ ꯌꯦꯡꯂꯒ ꯀꯣꯏꯔꯒ ꯆꯠꯂꯦ ꯍꯥꯏꯔ ꯀꯥꯟꯗ ꯌꯥꯝ ꯐꯠꯇꯦ ꯍꯥꯏꯌꯦ ꯑꯩꯈꯣꯏ ꯆꯠꯂꯁꯦ ꯍꯥꯏꯕꯅꯦ ꯈꯟꯁꯦ ꯍꯥꯏꯌꯦ ꯃꯥꯁꯦ ꯈꯟꯂꯒ ꯍꯥꯏꯔꯛ ꯀꯦ ꯍꯥꯏꯌꯦ ꯑꯗꯨ ꯕꯨꯛ ꯐꯥꯎ ꯃꯥ ꯂꯩꯕꯤꯔꯛꯑꯣ ꯄꯩꯁꯥꯒ ꯄꯤꯒꯦ ꯍꯥꯏꯌꯦ ꯑꯩꯗꯤ ꯃꯥ ꯆꯠꯅꯤꯡꯉꯥꯏꯒꯤ ꯍꯥꯏꯌꯦꯕꯀꯣ ꯑꯩꯈꯣꯏ ꯆꯠ ꯃꯤꯟꯅꯔꯁꯦ ꯈꯣꯡꯅ ꯆꯠꯄꯁꯨ ꯌꯥꯕꯅꯦ ꯑꯩꯈꯣꯏ ꯑꯅꯤꯗꯤꯅ ꯅꯍꯥꯟꯗꯣ ꯈꯪꯍꯧꯗꯕꯒꯤ ꯑꯗꯨꯝ ꯒꯥꯔꯤꯗ ꯆꯠꯂꯦ ꯅꯥꯛꯑꯦꯗ ꯃꯤ ꯎꯝ ꯑꯩꯈꯣꯏ ꯆꯠꯃꯤꯟꯅꯔꯗꯤ ꯅꯥꯛꯑꯅꯤ ꯋꯥꯔꯤꯒ ꯁꯥꯔꯒ ꯆꯠꯂꯗꯤ ꯍꯥꯏꯕꯅꯦ
ꯆꯠꯅꯤ ꯑ ꯍꯣꯏ ꯆꯠꯃꯤꯟꯅꯕ ꯌꯥꯕꯅꯤ
ꯍꯣꯏ ꯆꯠꯃꯤꯟꯅꯁꯨ ꯀꯨꯏꯌꯦꯅꯅ
ꯎꯝ
ꯃꯥꯒ ꯃꯅꯥꯗꯣ ꯍꯥꯞꯄꯗꯣ ꯑꯗꯨꯁꯨ ꯂꯧꯊꯣꯛꯈ꯭ꯔꯦ ꯍꯥꯏꯌꯦ ꯑꯗꯨꯒꯤ ꯌꯦꯡꯅꯤꯡꯕꯒꯤ ꯆꯠꯁꯦ ꯍꯥꯏꯕꯅꯦ ꯑꯩ ꯎꯝ ꯑꯩ ꯅꯍꯥꯟꯁꯨ ꯍꯥꯏꯕꯅꯦ ꯕꯨꯛ ꯐꯤꯌꯔ ꯂꯩꯌꯦ ꯆꯠꯁꯤꯔꯥ ꯍꯥꯏꯔ ꯀꯥꯟꯗ ꯑꯗꯨꯗꯗꯤ ꯃꯣꯏ ꯐꯦꯃꯤꯂꯤꯒꯤ ꯄ꯭ꯔꯣꯕ꯭ꯂꯦꯝꯁ ꯈꯔ ꯂꯩꯑꯦꯕꯀꯣ ꯑꯗꯨꯒꯤ ꯑꯩꯅ ꯃꯥ ꯃꯥꯗꯣ ꯈꯔ ꯅꯨꯡꯉꯥꯏꯇꯕꯒꯤ ꯑꯗꯨꯝ ꯀꯥꯞꯔꯒ ꯂꯩꯕ ꯑꯩꯅ ꯑꯁ ꯌꯥꯝ ꯉꯥꯡꯅꯤꯡꯗ꯭ꯔꯦ ꯑꯃꯨꯛꯀ ꯀꯥꯎꯔꯔꯣꯢꯅ ꯑꯩꯅ ꯆꯥꯠꯄꯅꯤ ꯑꯗꯨꯒ ꯑꯃꯨꯛꯀ ꯀꯣꯜ ꯇꯧꯔꯒꯒ ꯀꯗꯥꯏ ꯆꯠꯀꯦꯅ ꯍꯥꯏꯔꯀꯥꯟꯗ ꯆꯠꯂꯦ ꯍꯥꯏꯔꯒꯅ ꯑꯃꯨꯛꯀ ꯆꯠꯂꯗꯤ ꯃꯥꯒꯤꯁꯨ ꯂꯩꯕꯤꯔꯛꯑꯣ ꯄꯩꯁꯥ ꯄꯤꯒꯦ ꯍꯥꯏꯌꯦ
ꯍꯨꯝ ꯃꯣꯏꯒꯤꯁꯦ ꯀꯩ ꯄ꯭ꯔꯣꯕꯂꯦꯝ ꯑꯗꯨꯝ ꯂꯩꯕ ꯃꯥꯂꯦꯒꯣ ꯃꯣꯏꯁꯦ
ꯃꯣꯏ ꯃꯣꯏꯒꯤ ꯃꯄꯥ ꯕꯕꯥꯗꯣ
ꯎꯝ
ꯌꯨꯒ ꯌꯥꯝ ꯊꯥꯛꯂꯒ ꯌꯨꯝꯒ ꯑꯗꯨꯝ ꯍꯟꯗꯕꯤꯗꯀꯣ ꯍꯞꯇꯥ ꯍꯞꯇꯥ ꯑꯗꯨꯝ ꯆꯠꯄꯗꯣ ꯌꯨꯝ ꯅꯨꯡꯁꯤꯕꯅꯦ ꯃꯥꯒꯤ ꯃꯃꯥꯗꯣ ꯎꯝ
ꯅꯕꯥꯗꯨ
ꯍꯣꯏ
ꯇꯥꯎꯕꯗꯤ ꯇꯥꯎꯕꯅꯦꯀꯣ ꯌꯨꯝꯈꯥꯛ
ꯑꯗꯨ ꯎꯝ ꯑꯗꯨꯒ ꯃꯥ ꯃꯥ ꯌꯥꯝ ꯃꯨꯠꯁꯤꯡ ꯇꯥꯎꯕꯗꯣ ꯑꯗꯨ ꯑꯗꯨꯒꯤꯅꯤ ꯍꯥꯏꯕꯗꯤ ꯑꯗꯨꯝ ꯇꯧꯔꯛꯄꯒꯤ ꯃꯥ ꯗ꯭ꯔꯣꯃꯥꯒ ꯂꯩꯕꯅꯤ
ꯎꯃꯦ
ꯑꯉꯥꯡ ꯑꯣꯏꯔꯤꯉꯥꯏꯒꯤ ꯋꯥꯔꯤ ꯑꯃ ꯂꯩꯕꯅꯤ ꯃꯥꯒꯤ ꯃꯃꯥ ꯁꯨꯏꯁꯥꯏꯠ ꯇꯧꯅꯤꯡꯕꯒꯤ ꯇꯧꯕ ꯇꯧꯅꯤꯡꯕꯒꯤꯀꯣ ꯍꯤꯗꯥꯛ ꯎꯝ ꯑꯗꯨꯒꯤ ꯑꯗꯨꯗꯒꯤ ꯃꯥꯁꯦ ꯎꯝ ꯍꯧꯖꯤꯛ ꯐꯥꯎ ꯑꯗꯨꯝ ꯀꯤꯕ ꯑꯃ ꯍꯥꯏꯕꯗꯤ ꯇ꯭ꯔꯣꯃꯥ ꯍꯥꯏꯕ ꯇꯥꯔꯦ ꯁꯨꯃꯥꯏꯅ ꯂꯥꯏꯕꯅꯤꯀꯣ ꯅꯍꯥꯟ ꯁꯨ ꯃꯥꯒꯤ ꯑꯪꯀꯥꯜ ꯁꯤꯔꯕꯗ ꯃꯥꯁꯦ ꯃꯥ ꯀ꯭ꯔꯤꯆꯟꯗ ꯁꯨꯃꯥꯏꯅ ꯀꯔꯤ ꯍꯥꯏꯁꯤꯔꯥ ꯈꯪꯗꯦ ꯑꯩ ꯃꯥꯒꯤ ꯁꯦꯕꯥ ꯇꯧꯔꯒ ꯂꯩꯕꯅꯦ ꯑꯗꯨꯒ ꯑꯩꯈꯣꯏꯒꯤ ꯏꯃꯥꯟꯅꯕꯤ ꯅꯦꯅꯦꯒꯤ ꯅꯨꯄꯤꯗꯣ
ꯑꯥ
ꯑꯗꯨ ꯃꯥ ꯂꯥꯛꯑꯒ ꯅꯣꯛꯄ ꯋꯥꯅꯤꯗ ꯑꯩꯈꯣꯏꯒꯤ ꯏꯃꯥꯟꯅꯕꯤ ꯀꯥꯞꯄ ꯎꯕꯒꯤꯀꯣ ꯑꯗꯨ ꯀꯔꯤ ꯃꯥꯁꯦ ꯌꯥꯝ ꯁꯥꯎꯕꯅꯤ ꯍꯥꯏꯗꯤ ꯑꯗꯨꯒꯤ ꯅꯨꯃꯤꯠ ꯑꯗꯨ ꯎꯝ ꯃꯣꯏꯒꯤ ꯐꯦꯃꯤꯂꯤ ꯄ꯭ꯔꯣꯕ꯭ꯂꯦꯝꯁ ꯑꯃꯨꯛ ꯂꯩꯔꯒꯥꯟꯗ ꯃꯥꯒꯤ ꯑꯪꯀꯜ ꯑꯦꯛꯁꯤꯗꯦꯟ ꯊꯣꯛꯄꯒꯤ ꯁꯤꯌꯦꯕ ꯑꯗꯨꯒꯤ ꯅꯨꯃꯤꯠ ꯇꯣ ꯌꯥꯝ ꯁꯦꯔꯤꯌꯁ ꯑꯣꯏꯈ꯭ꯔꯦꯕ ꯃꯥꯒꯤ ꯃꯃꯥꯒꯤ ꯃꯅꯥꯎ ꯅꯨꯄꯥꯅꯦꯕ ꯑꯗꯨ ꯅꯣꯛꯄ ꯋꯥꯅꯤꯗ ꯑꯩꯁꯨ ꯌꯥꯝ ꯁꯥꯎꯅꯤꯡꯉꯦ ꯑꯗꯨ ꯅꯨꯃꯤꯠꯇꯣ
ꯒ꯭ꯌꯥꯟ ꯇꯥꯕꯒꯤꯅꯤ ꯃꯥꯗꯣ
ꯃꯥ ꯍꯥꯏꯕꯅꯤ ꯑꯩꯈꯣꯏꯒꯤ ꯏꯃꯥꯟꯅꯕꯤꯗꯣ ꯑꯪꯀꯥꯜ ꯁꯤꯕꯒꯤꯅꯤ ꯍꯥꯏꯔꯒ ꯃꯥꯟꯗꯦ ꯃꯥꯟꯗꯦ ꯀꯩꯅꯣ ꯀꯣ ꯑꯁ ꯑꯗꯨꯒ ꯑꯩꯈꯣꯏꯒꯤ ꯀ꯭ꯂꯥꯁꯃꯦꯠ ꯑꯃꯁꯨ ꯍꯥꯏꯕꯅꯤ ꯀꯔꯤꯒꯤꯔꯥ ꯒ꯭ꯌꯥꯟ ꯇꯥꯗꯕꯒꯨꯝ ꯇꯧꯋꯦ ꯃꯤꯒ ꯀꯥꯞꯔꯒ ꯀꯔꯤꯒꯤ ꯃꯥꯟꯗꯦꯅ ꯀꯥꯞꯄ꯭ꯔꯥꯅ ꯁꯥꯎꯕꯅꯦ ꯑꯩꯈꯣꯏ ꯃꯤꯌꯥꯝ
ꯍꯨꯡ
ꯑꯗꯨꯒꯤ ꯅꯨꯃꯤꯠꯇꯨꯗꯤ ꯑ꯭ꯁ ꯈꯔ ꯁꯥꯎꯅꯤꯡꯉꯦ ꯃꯥꯒꯤ ꯃꯑꯣꯡꯗꯣ ꯍꯣꯏ ꯐꯥꯒꯤꯒ ꯇꯧꯔꯝꯅꯤ ꯑꯗꯨ ꯑꯣꯏꯔꯁꯨ ꯁꯤꯔꯤꯌ꯭ꯁꯀꯤ ꯥ ꯇꯝꯗꯤ ꯈꯪꯉꯣ ꯍꯥꯏꯕꯅꯤꯗ ꯃꯥꯒꯤ ꯕꯕꯥ ꯑꯗꯨꯒꯤ ꯃꯇꯝꯗ ꯌꯨꯝꯒ ꯍꯜꯂꯛꯇꯕꯒꯤ ꯃꯥ ꯋꯥꯔꯒ ꯂꯥꯏꯔꯀꯥꯟꯁꯤꯗ ꯃꯥꯒꯤ ꯑꯪꯀꯜ ꯑꯃꯨꯛ ꯑꯗꯨꯝ ꯑꯦꯛꯁꯤꯗꯦꯟ ꯊꯣꯛꯇꯅ ꯃꯣꯏꯒꯤ ꯌꯨꯝꯁꯦ ꯑꯗꯨꯝ ꯅꯨꯡꯥꯏꯌꯦꯕꯅꯦꯕ ꯅꯨꯡꯉꯥꯏꯗꯕꯗꯤꯀꯣ ꯃꯥꯒꯤ ꯃꯃꯥꯒꯤ ꯃꯅꯥꯎ ꯅꯨꯄꯥꯅꯦꯕ ꯎꯝ ꯑꯦꯛꯁꯤꯗꯦꯟ ꯊꯣꯛ ꯅꯨꯞ ꯃꯥꯒꯤ ꯅꯨꯄꯤꯒ ꯑꯦꯛꯁꯤꯗꯦꯟ ꯊꯣꯛꯄꯗ ꯃꯣꯏꯒꯤ ꯑꯉꯥꯡ ꯑꯃꯁꯨ ꯂꯩꯌꯦꯕꯀꯣ ꯑ꯭ꯁ ꯌꯥꯝ ꯅꯨꯡꯁꯤꯈ꯭ꯔꯖꯥꯠꯅꯤ ꯃꯣꯏꯒꯤ ꯋꯥꯔꯤ ꯇꯥꯕꯗ ꯑꯩꯁꯨ ꯀꯥꯞꯄꯅꯤ ꯑꯩ ꯑꯩꯈꯣꯏꯒꯤ ꯀ꯭ꯂꯥꯁꯃꯦꯠ ꯑꯃꯁꯨ ꯂꯥꯛꯑꯒ ꯑꯩꯈꯣꯏ ꯑꯍꯨꯝ ꯀꯥꯞꯔꯒ ꯂꯩꯌꯦ ꯃꯥꯒ ꯋꯥꯔꯤꯒ ꯂꯤꯔꯒ ꯂꯤꯔꯒ ꯂꯩꯕꯗꯨ ꯑ꯭ꯁ ꯌꯥꯝ ꯅꯨꯡꯁꯤꯒ꯭ꯔꯕ ꯋꯥꯅꯦ ꯑꯗꯨꯒꯤ ꯅꯨꯃꯤꯠꯇꯨ
ꯑꯩꯁꯨ ꯇꯦꯛꯁ ꯊꯥꯔꯛꯑꯦ
ꯎꯝ ꯑ꯭ꯁ ꯌꯥꯝ ꯅꯨꯡꯁꯤꯕꯅꯦ ꯑꯗꯨꯒꯤ ꯃꯇꯥꯡꯗꯗꯤꯀꯣ ꯃꯣꯏꯒꯤ ꯎꯝ ꯅꯤꯅꯦ ꯁꯤꯗ ꯂꯥꯏꯕ ꯑꯗꯨꯁꯨ ꯂꯥꯏꯑꯦꯗꯅ ꯃꯥꯁꯤ ꯃꯥ ꯃꯥꯁꯨ ꯑ꯭ꯁ ꯌꯦꯡꯔ ꯌꯥꯝ ꯅꯨꯡꯁꯤꯕ ꯐꯥꯎꯕꯅꯦ ꯃꯣꯏꯅ ꯉꯥꯛ ꯉꯥꯛꯔꯒ ꯑꯃꯨꯛ ꯉꯥꯏꯔꯒ ꯃꯣꯏꯒꯤ ꯕꯕꯥ ꯋꯥꯔꯒ ꯂꯩꯔꯝꯃꯤꯗꯅ
ꯍꯣꯏ
ꯍꯧꯒꯠꯄ ꯉꯝꯗꯕꯤꯗ ꯑꯗꯨꯝ ꯂꯩ ꯇꯦꯟꯁꯟ ꯃꯌꯥꯝꯗꯨꯒ ꯑꯁ ꯈꯜꯂꯒ ꯑꯁ ꯌꯥꯝ ꯋꯥꯔꯝꯒꯅꯤ ꯍꯥꯏꯔ ꯑ꯭ꯁ ꯀꯞꯅꯤꯡꯕ ꯐꯥꯎꯕꯅꯦ ꯃꯣꯏꯗꯣ ꯌꯦꯡꯔꯒ ꯃꯥꯒꯤ ꯃꯃꯥꯁꯨ ꯑꯁ ꯀꯞꯔꯒ ꯀꯣꯜ ꯇꯧꯔꯛꯄꯗꯣ ꯃꯥ ꯑꯩꯈꯣꯏꯒꯤꯕꯤ ꯀꯣꯜ ꯐꯥꯎ ꯄꯥꯏꯕ ꯉꯝꯗꯕꯒꯤ ꯑꯩꯅ ꯄꯥꯏꯔꯒꯀꯣ ꯑ꯭ꯁ ꯌꯥꯝ ꯅꯨꯡꯁꯤꯕ ꯋꯥꯅꯦ ꯑꯗꯨꯒ ꯑꯗꯨꯏ ꯅ ꯄꯤꯗꯨ ꯅꯣꯛꯔꯒ ꯂꯩꯕ ꯀꯥꯟꯗ ꯁꯥꯎꯅꯤꯡꯕ ꯐꯥꯎꯕꯅꯤ
ꯒ꯭ꯌꯥꯟ ꯈꯔꯗꯤ ꯇꯥꯗꯕꯅꯤ